ꯇꯣ
ꯐꯤ ꯈꯔ ꯂꯣꯟꯕꯤ ꯁꯥꯟꯅꯔꯤ
ꯀꯣꯏꯕꯒ ꯆꯠꯅꯤꯡꯗ꯭ꯔꯣ
ꯆꯠꯅꯤꯡꯉꯤ
ꯑꯗꯨꯁꯨ ꯑꯩꯈꯣꯏꯒꯤ ꯃꯅꯤꯄꯨꯔ ꯋꯥꯡꯃꯗꯒ
ꯌꯥꯏ ꯀꯥꯏ ꯅ ꯐꯥꯗꯣꯛ ꯆꯠ ꯎꯗ ꯑ ꯇꯣꯃꯁꯨ
ꯑꯩꯕꯨꯗꯤ ꯆꯠꯂꯨꯕꯅꯤꯅ ꯑꯦꯁ ꯑꯗꯨꯒꯤ ꯈꯨꯅꯨꯡꯉꯥꯏꯁꯤꯗꯤ ꯂꯣ ꯂꯤ ꯐꯥꯎꯅ ꯐꯥꯎꯅꯗꯕ ꯏꯪꯒꯤꯠꯇ ꯎꯝ ꯎꯝ ꯎꯝ ꯁꯤꯗ ꯑꯗꯨꯝ ꯂꯣꯏꯔꯦ
ꯒꯤꯇ ꯆ ꯆꯍꯤ ꯀꯌꯥꯅꯣ ꯂꯩꯔꯁꯦ
ꯒꯤꯪ ꯒꯤꯠꯇ ꯆꯍꯤ ꯑꯃ
ꯑꯦ ꯑꯗꯨꯗꯤ ꯍꯦꯟꯃꯜꯂ ꯏꯪꯒꯤꯠꯇꯇꯩꯒꯤ ꯍꯦꯟꯅ ꯍꯦꯟꯕ ꯀꯌꯥ ꯑꯃꯁꯨ ꯇꯧꯔꯛꯏꯅꯤ ꯂꯣꯟꯁꯤꯟꯕꯗ ꯃꯤ ꯍꯣꯏ ꯈꯨꯝꯕꯒ ꯉꯝꯄꯣꯠꯇꯦ ꯍꯣꯏ ꯃꯌꯥ ꯀꯥꯔꯒ ꯇꯥ ꯂꯩꯕꯅꯤ ꯍꯥꯏꯕꯗꯤ ꯑꯩꯈꯣꯏꯒꯤ ꯍꯤꯟꯗꯤ ꯍꯤꯟꯗꯤꯒꯗꯣ ꯃꯣꯏ ꯃꯥ ꯄꯣꯛꯀꯤ ꯇꯥꯗ꯭ꯦꯔꯤꯕ ꯁꯪꯁꯀ꯭ꯔꯤꯠ ꯂꯣꯟꯅꯦ ꯍꯥꯏꯇꯥꯔꯦ ꯁꯝꯅ ꯍꯥꯏꯔꯕꯗ ꯑꯗꯨꯗ ꯃꯣꯏ ꯉꯝꯄꯣꯔꯠꯇꯦꯕ ꯈꯨꯝꯕ ꯁꯤ ꯆꯠꯂꯦ ꯑꯒ꯭ꯔꯥꯒꯗꯨ ꯆꯠꯂꯅꯤ
ꯑꯥ
ꯑꯗꯨ ꯆꯠꯄ ꯍꯥꯏꯁꯦ ꯇ꯭ꯔꯦꯟꯗ ꯇ꯭ꯔꯦꯟꯗ ꯆꯠꯄꯅꯗꯤ ꯐꯩꯌꯦ ꯄꯩꯁꯥꯁꯨ ꯌꯥꯝ ꯇꯤꯡꯗꯕ ꯑ ꯀꯩꯅꯣꯗ ꯖꯦꯅꯔꯦꯜꯗ ꯂꯨꯄꯥ ꯆꯥꯝ ꯌꯥꯡꯈꯩ ꯆꯅꯤꯗ ꯇꯤꯛꯀꯦꯠ ꯀꯛꯁꯜꯂꯅꯤ ꯑꯗ ꯈꯤꯇꯪ ꯖꯦꯅꯦꯔꯦꯜꯗ ꯃꯤ ꯌꯥꯝ ꯆꯤꯜꯂꯤ ꯍꯩꯅꯗꯦ ꯍꯥꯏꯔꯒꯅ ꯁꯂꯤꯄꯔꯗ ꯀꯛꯁꯤꯜꯂꯅꯤ ꯁꯂꯤꯄꯔ ꯀꯛꯁꯜꯂꯒ ꯂꯨ ꯂꯨꯄꯥ ꯆꯅꯤꯄꯥꯟ ꯆꯅꯤꯄꯥꯟ ꯁ꯭ꯋꯥꯏꯗ ꯑꯗꯨ ꯑꯣꯏꯇꯥꯔꯗꯤ ꯇꯨꯝꯃ ꯁꯤꯠ ꯇꯃꯩ ꯏꯁꯥꯒꯤ ꯗꯥꯏꯔꯦꯛ ꯑꯣꯏꯅ ꯇꯨꯝꯕ ꯌꯥꯕꯒꯤ ꯁꯤꯠ ꯑꯃ ꯄꯤꯔꯛꯑꯅꯤ ꯃꯣꯏꯅ
ꯑꯣ ꯄꯨꯡ ꯀꯌꯥ ꯆꯪꯒꯦ ꯆꯠꯄ
ꯄꯨꯡ ꯀꯩꯁꯨ ꯀꯨꯏ ꯆꯥꯛꯈꯣꯏ ꯆꯠꯄꯩꯗꯣ ꯑꯍꯤꯡꯒꯤ ꯄꯨꯡ ꯑꯍꯨꯝ ꯁ꯭ꯋꯥꯏꯗꯩ ꯆꯠꯄꯗꯣ ꯄꯨꯡ ꯅꯣꯡꯉꯥꯥꯟꯕꯩ ꯄꯨꯡ ꯇꯔꯦꯠ ꯁ꯭ꯋꯥꯏꯗ ꯑꯗꯨꯝ ꯌꯧꯢ ꯀꯨꯏꯗꯣ ꯑꯇꯩ ꯅꯠꯇꯦꯗꯣ ꯏꯁꯇꯦꯁꯟ ꯑꯃꯗ ꯑꯃꯨꯛ ꯈꯥꯝꯃꯅꯤ ꯏꯁꯇꯦꯁꯟ ꯑꯃꯗ ꯉꯥꯍꯥꯛ ꯈꯥꯝꯃꯅꯤ ꯉꯥꯍꯥꯛ ꯈꯥꯝꯃꯒ ꯑꯃꯨꯛ ꯆꯥꯅꯤꯡ ꯊꯛꯅꯤꯡꯕ
ꯎꯝ
ꯒꯤ ꯃꯇꯝ ꯉꯥꯍꯥꯛ ꯄꯤꯕ
ꯑ
ꯈ꯭ꯋꯥꯏꯗꯒꯤ ꯁꯥꯡꯉꯤꯁꯤꯅ ꯑꯈꯣꯏꯒꯤ ꯃꯣꯏꯒꯤ ꯕꯤꯅꯥꯕꯟ ꯀꯣꯏꯕꯗꯣ ꯑꯗꯨꯅꯤ ꯈ꯭ꯋꯥꯢ ꯁꯥꯡꯗꯣꯏꯁꯦ ꯑꯩ ꯎꯝ ꯎꯝ ꯇꯧ ꯂꯩꯗꯤ ꯌꯥꯔꯔꯣꯏ ꯋꯥꯔꯤꯗꯨ ꯃꯈꯥ ꯈꯔ ꯇꯥꯁꯤꯜꯂꯛꯎ
ꯑꯩ ꯀꯣꯟ ꯑꯃ ꯂꯥꯛꯁꯟ ꯑꯈꯣꯏ ꯕꯕꯥꯅ ꯐꯣꯟ ꯇꯧꯁꯤꯟ ꯂꯩꯔꯦ ꯑꯗꯨꯢꯅꯦ
ꯎ ꯐꯖꯩ ꯍꯥꯏꯁꯤꯅꯤ
ꯎꯝ ꯆꯠꯅꯤꯡꯉꯦ ꯑꯈꯣꯏꯁꯨ
ꯄꯤꯅꯥꯕꯟꯗꯨꯗꯤ ꯅꯣꯡꯃꯗ ꯀꯣꯏꯕ ꯂꯣꯏ ꯉꯝꯗꯦꯕ ꯑꯗꯨꯅꯅꯦ ꯃꯤꯅ ꯕꯤꯅꯥꯕꯟ ꯆꯠꯄꯗꯒ ꯊꯥ ꯑꯃ ꯀꯩ ꯑꯃ ꯑꯗꯨꯝ ꯆꯠꯅꯩꯁꯦ
ꯑ
ꯂꯥꯏꯐꯝ ꯃꯌꯥꯝꯗꯣ ꯂꯣꯏ ꯌꯦꯡꯉꯛꯄꯗꯗꯤ ꯑꯗꯨꯗꯗꯤ ꯂꯩꯗꯣꯏꯁꯦ ꯀ꯭ꯔꯤꯁꯅ ꯄꯣꯛꯈꯤꯕ ꯑꯗꯨ ꯃꯐꯝ ꯀꯩꯀꯥꯗꯣ ꯂꯣꯏ ꯌꯥꯎꯔ ꯂꯩꯔꯅꯤ
ꯑꯣ
ꯑꯩ ꯑꯥ ꯂꯩꯀꯥꯟꯗ ꯃꯐꯝ ꯌꯥꯝ ꯆꯠꯂꯛꯏꯗ ꯀꯣꯏꯕꯝ ꯑꯝꯇ ꯂꯩꯔꯛꯇ꯭ꯔꯦ ꯗꯦꯜꯂꯤꯗ ꯀꯣꯏꯕꯝ ꯑꯝꯇ ꯂꯩꯔꯛꯇ꯭ꯔꯦ
ꯎꯝ
ꯂꯣꯏ ꯀꯣꯏꯊꯣꯔꯛꯑꯦꯕ
ꯂꯣꯏ ꯀꯣꯏꯊꯣꯔꯛꯑꯦ
ꯁꯥꯕꯒꯤ ꯆꯥꯡꯁꯤꯗꯤ ꯀꯌꯥꯝ ꯈꯦꯠꯅꯩ
ꯑꯁ ꯀꯩ ꯋꯥꯅꯣꯅꯦ ꯑꯩꯅ ꯂꯩꯕꯒꯤ ꯀꯨꯝꯗꯣ ꯐꯤꯐꯇꯤ ꯌꯧꯢ
ꯎꯝ ꯎꯝ
ꯑꯗꯨꯗꯗꯤ ꯂꯣꯏꯔꯦ ꯏꯁꯥ ꯄꯨꯝꯕ ꯍꯨꯃꯥꯡ ꯂꯥꯏꯅ ꯁꯤꯗꯗꯤ ꯁꯥꯔꯦ ꯍꯥꯏꯗꯣ ꯑꯩ ꯊꯣꯛꯂꯛꯄ ꯇꯥꯏꯃꯤꯡꯗꯣ ꯁꯥꯔꯦ ꯍꯥꯏꯗꯣ ꯑꯩꯗꯤ ꯀꯩꯁꯨ ꯁꯥꯕꯤꯗꯦ ꯑꯗꯨꯝ ꯀꯥꯟꯗ
ꯎꯝ
ꯍꯧꯖꯤꯛꯇꯤ ꯑꯃꯨꯛ ꯍꯩꯅꯈ꯭ꯔꯦ ꯁꯤꯒꯤ ꯋꯦꯗꯔꯗ ꯑꯃꯨꯛ ꯆꯨꯒ꯭ꯔꯦ
ꯑꯥ
ꯑꯗꯨꯒꯤ ꯍꯨꯃꯥꯡ ꯁꯤ ꯑꯈꯣꯏ ꯃꯅꯤꯄꯨꯔ ꯍꯨꯃꯥꯡ ꯊꯣꯛꯄꯁꯤꯅ ꯏꯁꯥꯗ ꯅꯞꯁꯤꯜꯂ ꯂꯩꯗꯅ
ꯑꯥ
ꯃꯣꯏꯅ ꯑꯗꯨ ꯅꯠꯇꯕ ꯄꯨꯔꯥ ꯑꯗꯨꯝ ꯍꯨꯃꯥꯡ ꯑꯣꯏꯅ ꯇꯨꯞꯞ ꯇꯨꯞꯞ ꯇꯨꯞ ꯇꯥꯈꯤꯕꯅꯤꯅ
ꯑꯣꯝ
ꯑꯗꯨꯅ ꯀꯩꯅꯣꯁꯨ ꯇꯧꯕ ꯀꯨꯆꯨꯁꯨ ꯌꯥꯝ ꯉꯥꯛꯊꯣꯛꯄꯗꯨꯅ
ꯑ
ꯁꯤꯗ ꯂꯥꯛꯄꯒꯗꯤ ꯃꯨꯗꯨ ꯁꯨꯗꯣꯟ ꯑꯣꯟꯈꯔꯦ
ꯍꯥꯟꯅꯩ ꯀꯨꯆꯨꯗ ꯑꯗꯨꯝ ꯈꯟꯖꯤꯟꯈ꯭ꯔꯦꯕ
ꯎꯝ ꯏꯁꯥ ꯂꯩꯀꯥꯏ ꯈꯣꯡꯎꯞ ꯊꯤꯡꯍꯧꯕꯤꯅꯤ ꯈꯣꯡ ꯈꯨꯠ ꯑꯗꯒꯤ ꯃꯥꯏ ꯃꯤꯠ
ꯎꯝ
ꯉꯧꯗꯕ ꯑꯝꯇ ꯌꯥꯎꯗꯦ ꯑꯗꯨꯝ ꯄꯨꯡ ꯀꯨꯟꯃꯔꯤꯗꯧ ꯎꯝ ꯑꯗꯨꯅꯅꯦ ꯃꯄꯥꯟ ꯂꯝ ꯂꯩꯔꯨꯕ ꯃꯤꯅ ꯃꯌꯨꯝꯗ ꯊꯥ ꯍꯞꯇꯥ ꯅꯨꯃꯤꯠ ꯅꯨꯃꯤꯠ ꯅꯤꯅꯤ ꯍꯨꯝꯅꯤꯒ ꯊꯣꯛꯂꯛꯑꯝꯃꯒ ꯑꯃꯨꯛ ꯆꯪꯈꯤꯕꯗ ꯑꯍꯥꯟꯕ ꯎꯕ ꯃꯤꯅꯗꯤ ꯑꯁ ꯑꯁ ꯌꯥꯝ ꯉꯊꯣꯛꯑꯝꯃꯦ ꯈꯣꯠꯂꯝꯃꯦ ꯍꯥꯏꯁꯦ
ꯑ ꯍꯥꯟꯅ ꯀꯩꯁꯨ ꯂꯩꯈꯤꯕ
ꯑꯗꯨꯒ ꯑꯩ ꯍꯞꯇꯥ ꯑꯃ ꯀꯩ ꯑꯃ ꯂꯩꯕꯗꯗꯤ ꯍꯥꯟꯅꯩ ꯀꯨꯁꯨ
ꯁꯤꯒꯤ ꯍꯨꯃꯥꯡꯅ ꯅꯞꯁꯜꯂ ꯂꯩꯕꯗꯣ ꯑꯥꯒꯤꯅ ꯑꯗꯨꯝ ꯇꯨꯈꯣꯡꯗ ꯌꯥꯎꯕ ꯑꯃꯣꯠꯄ ꯃꯌꯥꯝꯗꯣ ꯍꯨꯃꯥꯡ ꯇꯥꯕꯗ ꯂꯣꯏ ꯌꯥꯎꯈ꯭ꯔꯅꯤ
ꯑꯣ
ꯁꯤꯒꯤꯗ ꯅꯞꯁꯤꯜꯂꯒ ꯃꯔꯦꯛ ꯀꯥꯗꯅ ꯂꯩꯔꯅꯤ
ꯎꯝ
ꯈ꯭ꯋꯥꯏ ꯐꯕ ꯑꯁ ꯑꯩꯅ ꯍꯧꯖꯤꯛ ꯀꯣꯏꯕ ꯌꯥꯝ ꯆꯠꯅꯤꯡꯉꯤꯁꯦ ꯃꯐꯝ ꯃꯐꯝ ꯇꯋꯥꯡꯗꯒ ꯀꯣꯏ ꯆꯠꯇꯅ ꯁꯤꯂꯣꯡꯗꯒ ꯀꯣꯏ ꯆꯠꯇꯅ
ꯎꯝ ꯑꯗꯣ ꯑꯩꯈꯣꯏ ꯁ꯭ꯋꯥꯏꯗꯗꯤ ꯑꯩꯈꯣꯏ ꯁ꯭ꯋꯥꯏꯒꯤꯐꯧ ꯆꯠꯄ ꯂꯣꯏꯕ ꯅꯥꯏꯗꯏꯗ ꯇꯧꯔꯤꯁꯦ
ꯑꯁ ꯄꯩꯁꯥꯅꯒꯁꯦ ꯒꯥꯟꯙꯤꯒꯁꯦ ꯕꯟꯗꯟ ꯕꯟꯗꯟ ꯂꯩꯔꯗꯤꯀꯣ ꯑꯩꯅ ꯀꯣꯏ ꯆꯠꯀꯗꯧꯕ ꯃꯌꯥꯝꯁꯦ
ꯎꯝ
ꯉꯁꯤꯒꯤꯗꯤ ꯀꯩ ꯃꯊꯦꯜ ꯇꯧꯁꯜꯂꯕ ꯑꯌꯨꯛꯀꯤ
ꯁꯧꯒ꯭ꯔꯤ ꯆꯥꯏ
ꯁꯧꯒ꯭ꯔꯤ ꯈꯛꯇꯪ ꯆꯥꯕ꯭ꯔꯣ
ꯁꯧꯒ꯭ꯔꯤ ꯊꯣꯡꯉꯦ ꯀꯥꯡꯍꯧ ꯑꯃ ꯉꯧꯔꯦ ꯑꯗꯨꯒ ꯃꯣꯔꯣꯛ ꯑꯝ ꯃꯦꯠꯂꯦ
ꯑꯗꯨꯗꯤ ꯀꯩꯁꯨ ꯆꯥꯛ ꯂꯧꯈꯠ ꯌꯥꯔꯝꯃꯔꯣꯏ
ꯎꯝ
ꯅꯨꯡꯁꯥꯒ ꯁꯥꯕꯁꯤꯗ
ꯎꯝ
ꯑꯩ ꯍ ꯥꯀꯣꯏꯕ ꯆꯠꯅꯕꯁꯦ ꯆꯠꯇꯤ ꯆꯠꯅꯤꯡꯕ ꯌꯥꯝꯅ ꯄꯩꯁꯥꯥꯁꯦ ꯈꯤꯇꯪ ꯅꯥꯇꯩ ꯆꯥꯗꯕ ꯑꯦ ꯑꯗꯨꯕꯨꯗꯤ ꯆꯠꯇꯣꯔꯤꯕꯅꯤ ꯍꯟꯇꯛ ꯏꯀꯨꯏ ꯀꯨꯏꯗꯅ ꯆꯠꯂꯗꯧꯕꯅꯤ
ꯀꯥꯏ ꯆꯠꯂꯨꯒꯦ ꯍꯥꯏꯅꯣ
ꯍꯟꯗꯛꯇꯤ ꯎꯟ ꯇꯥꯕ ꯃꯐꯝꯗ ꯑꯣꯏꯅ
ꯌꯥꯏꯅꯦ
ꯎꯟ ꯎꯟ ꯊꯣꯡꯕꯤ ꯆꯥꯔꯨꯒꯦ
ꯎꯝ ꯎꯟꯒꯤ ꯇꯦꯁꯇꯣ ꯆꯠꯂꯨꯔꯒ ꯇꯝꯃꯛꯑꯣ
ꯑꯦꯁ ꯇꯝꯃꯛꯀꯦ ꯅꯠ ꯑꯦ ꯅꯠꯇꯦ ꯀꯩꯅꯣꯗꯣ ꯑꯣꯏ ꯄꯨꯔꯛꯀꯦ ꯑꯩꯈꯣꯏꯒꯤ ꯕꯦꯛꯇ ꯈꯔ ꯍꯥꯞꯆꯤꯜꯂꯒ ꯄꯣꯔꯛꯀꯦ ꯃꯌꯥꯝ ꯇꯦꯁ ꯇꯧꯅꯕ ꯍꯥꯎꯕ꯭ꯔꯥ ꯌꯦꯡꯉꯨ ꯑꯗꯣ ꯀꯩꯅꯣꯗꯤ ꯃꯌꯥꯝꯅ ꯅꯦꯠꯂꯝꯕꯒꯤ ꯀꯩ ꯀꯩꯅꯣ ꯈꯔꯗꯤ ꯑꯗꯨꯝ ꯄꯥꯛꯑꯝꯕꯁꯨ ꯌꯥꯏ
ꯑꯣ
ꯑꯗꯣ ꯄꯣꯔꯥꯁꯨ ꯃꯍꯤ ꯂꯥꯡꯊꯣꯛꯈ꯭ꯔꯁꯨ ꯌꯨꯝ ꯌꯧꯔꯛꯄꯗꯗꯤ ꯑꯗꯨꯝ ꯏꯁꯤꯡ ꯑꯣꯏꯗꯣꯏꯅꯤ ꯊꯛꯑꯁꯨ ꯑꯗꯨꯝ ꯇꯦꯁ ꯇꯧꯔꯁꯨ ꯌꯥꯅꯤ ꯀꯥꯟꯅꯗꯣꯏꯅꯤ ꯑꯗꯨ ꯄꯨꯔꯛꯀꯦ ꯇꯁꯇꯧ
ꯎꯝ
ꯎꯝꯗ ꯇꯧꯂꯩ ꯈꯔ ꯉꯥꯡꯖꯜꯂꯨ ꯌꯥꯔꯣꯏꯁꯤ
ꯁꯥꯕ꯭ꯔꯥ ꯉꯁꯤꯒꯤꯅꯦ ꯅꯥꯀꯣꯡꯁꯦ ꯃꯩꯕꯥ ꯍꯧꯔꯦ
ꯀꯌꯥ ꯁꯨꯈ꯭ꯔꯒꯦ ꯑꯩꯁꯦ
ꯑꯩꯒꯤ ꯇꯥꯛꯁ ꯅꯥꯏꯟꯇꯤꯟ ꯁꯨꯗ ꯉꯥꯏꯔꯤ ꯑꯩꯒꯤꯕꯨꯗꯤ ꯃꯤꯅ ꯇꯧꯔꯛꯄ
ꯑꯁꯤ ꯃꯨꯛ ꯄꯟꯖꯟꯂꯛꯑꯦꯅꯦ ꯉꯔꯥꯡ ꯀꯩꯅꯣꯗꯣ ꯀꯣꯜ ꯇꯧꯔꯛꯑꯝꯃꯤ
ꯀꯅꯥꯅꯣ
ꯅꯣꯏꯆꯦ ꯃꯥ ꯁꯨꯡꯌꯥ ꯌꯥꯗ꯭ꯔꯥꯕ ꯑꯩꯉꯣꯟꯗ ꯇꯧꯔꯛꯄꯗꯣ ꯑꯩꯁꯦ ꯉꯥꯍꯥꯛ ꯇꯨꯝꯃꯨꯔꯕ ꯇꯨꯝꯃꯨꯔ ꯀꯥꯟꯁꯤꯗ ꯃꯥꯅ ꯇꯧꯔꯛꯄꯁꯤ ꯐꯣꯟ ꯄꯥꯏꯈꯠꯂꯦ ꯇꯧꯔꯛꯀꯦ ꯑꯩꯅ ꯍꯣꯏ ꯇꯧꯔꯛꯑꯣ ꯑꯩꯁ ꯇꯨꯅꯤꯡꯕ ꯀꯩꯒ ꯉꯥꯏꯍꯥꯛꯇꯤ ꯀꯩꯅꯣ ꯇꯧꯔꯝꯃꯒꯦꯅ ꯑꯗꯩ ꯃꯥꯁꯦ ꯑꯃꯨꯛ ꯊꯝꯈ꯭ꯔꯦ ꯇꯧꯔꯛꯇꯧ ꯃꯥꯜꯂꯦ ꯑꯃꯨꯛ ꯇꯧꯔꯛꯇꯦ ꯋꯥꯠ ꯆꯞꯁꯨ ꯌꯥꯗ꯭ꯔꯦꯌꯦ ꯍꯣꯏ ꯐꯔꯦ ꯑꯗꯨꯗꯤ ꯑꯗꯨꯗꯤ ꯉꯥꯏꯍꯥꯛ ꯂꯩꯇꯧ ꯉꯥꯏꯍꯥꯛ ꯂꯩꯇꯧꯕ ꯑꯗꯨꯝ ꯌꯥꯗ꯭ꯔꯕ ꯑꯗꯨꯗꯤ ꯐꯔꯦ ꯑꯩ ꯇꯨꯝꯃꯒꯦ ꯍꯌꯦꯡ ꯇꯧꯔꯁꯦꯅ
ꯑꯣ
ꯅꯣꯏ ꯏꯆꯦ ꯍꯥꯏꯔꯒ
ꯑꯣ ꯅꯨꯡꯗꯥꯡꯗꯤ ꯅꯦꯠꯋꯥꯔꯛꯁꯨ ꯅꯨꯡꯉꯥꯏꯇꯕꯅꯤꯗ
ꯉꯗꯩ ꯉꯁꯥꯏ ꯑꯌꯨꯛ ꯑꯃꯨꯛ ꯑꯩꯅ ꯇꯧꯔꯛꯑꯒꯦꯔ ꯍꯪꯉꯦ ꯃꯥ ꯊꯕꯛꯁꯤ ꯂꯦꯔꯦ ꯃꯥ ꯑꯌꯨꯛ ꯇꯧꯔꯛꯄꯣꯏꯗꯤ ꯌꯥꯕ ꯑꯩꯅ ꯁꯤꯗꯒꯤ ꯊꯣꯛꯈꯤꯕꯗꯣ ꯁꯣꯔꯣꯒꯥꯏꯗꯕꯤ ꯌꯧꯒꯗꯕ ꯃꯤꯅꯤ ꯑꯗꯣ ꯃꯤꯅꯤꯠ ꯇꯔꯥ ꯇꯔꯥꯃꯉꯥ ꯑꯗꯨꯝ ꯆꯪꯉꯦꯕ
ꯑꯣ
ꯑꯗꯨꯗ ꯃꯥꯒꯤ ꯑꯃ ꯑꯗꯨꯝ ꯂꯣꯏꯖꯩꯗꯅ
ꯍꯣꯏ
ꯃꯤꯅ ꯇꯧꯔꯛꯄꯁꯤꯁꯨ ꯑꯩꯉꯣꯟꯗ ꯑꯗꯨꯝ ꯀꯥꯟꯅꯩꯅꯦ
ꯑ ꯀꯅꯥ ꯕꯅꯦ
ꯑꯩꯗꯤ ꯉꯍꯥꯡꯈꯩ ꯁꯨꯡꯒꯣꯟ ꯎꯠꯇꯦ ꯍꯥꯟꯅꯗꯤ ꯎꯠꯂꯝꯗꯕꯅꯦ ꯍꯟꯗꯛ ꯇꯤ ꯎꯠꯂꯦ ꯑꯗꯣ ꯁꯤꯅꯣ ꯁꯤꯅꯣ ꯑꯃꯗꯤ ꯂꯩꯈꯔꯦ ꯉꯔꯥꯡꯒꯤ ꯅꯦꯠꯋꯥꯛꯅ ꯇꯠꯈꯤꯕꯗꯣ ꯃꯊꯟꯇ ꯑꯗꯨꯒꯤꯗꯨ ꯑꯗꯨꯒꯤꯗꯣ ꯑꯗꯨ ꯂꯧꯔꯝꯗ꯭ꯔꯦꯕ
ꯑꯩꯁꯨ ꯁꯤꯅꯣ ꯑꯅꯤ ꯂꯩ
ꯍꯌꯦꯡꯁꯦ ꯀꯪꯂꯥ ꯀꯣꯏ ꯇꯔꯨꯁꯦꯕꯨ ꯑꯕꯦꯗꯣ ꯑꯃꯨꯛ ꯌꯥꯔꯛꯇ꯭ꯔꯦ
ꯀꯩꯊꯧꯔꯕ
ꯃꯅꯤꯍꯥꯔ ꯂꯩꯇꯦꯅ
ꯑꯦ ꯄꯩꯁꯥ ꯋꯥꯗꯤ ꯀꯔꯤꯝ ꯍꯥꯏꯔꯨꯅꯨ ꯋꯥꯔꯨꯅꯨ ꯍꯥꯏꯌꯣ ꯃꯣꯏꯒꯤ ꯅꯥꯀꯟꯗ ꯇ꯭ꯔꯣꯂꯤ ꯀꯩꯅꯣ ꯇ꯭ꯔꯣ ꯗꯁꯕꯤꯟ ꯁꯦꯡꯅꯕ ꯃꯤ ꯊꯝꯃꯦꯕꯅꯦ ꯑꯗꯨꯗꯣ ꯉꯥꯏꯍꯥꯛꯇꯪ ꯇꯧꯊꯣꯛꯑꯒ ꯁꯠ ꯀꯣꯏꯊ‌ꫭꯛ ꯑꯖꯨꯞꯌꯥꯏ ꯀꯩꯅꯣ
ꯃ‌ꫭꯏ ꯌꯥꯝ ꯄꯪꯉ‌ꯦ
ꯈꯣꯏꯗꯤ ꯍꯌꯦꯡ ꯆꯥꯕꯤ ꯊꯛꯄꯤꯒꯤ ꯄ꯭ꯔꯣꯒꯥꯝ ꯑꯃ ꯂꯩꯔꯦ꯫
ꯎꯝ
ꯕꯤꯠ ꯌꯥꯝ ꯌꯥꯎꯗꯕ ꯑꯩꯒꯤ ꯑꯣꯏꯅꯗꯤ ꯕꯤꯠ ꯌꯥꯝ ꯌꯥꯎꯖꯕ꯫ ꯃꯌꯥꯝꯒꯤ ꯌꯥꯎꯗ꯭ꯔꯤꯁꯤꯅ ꯃꯦꯔꯥꯃꯦꯁ ꯇꯧꯕꯒꯤ꯫
ꯑꯣ ꯀꯩꯒꯤꯅꯣ ꯃꯦꯔꯥꯃꯦꯁ ꯇꯧꯏꯗꯦ?
ꯑ ꯑꯥꯈꯣꯏ ꯑꯣꯐꯤꯁꯀꯤ ꯃꯤꯗꯣ ꯁꯥ ꯉꯥ ꯆꯥꯗꯕ ꯃꯤ ꯌꯥꯎꯕ꯫
ꯍꯨꯏꯁ
ꯑꯗꯨꯒꯤ ꯕ꯭ꯔꯥꯟꯁ ꯌꯥꯝꯃꯤꯗꯅ ꯃꯐꯝ ꯑꯗꯨꯗ ꯃꯤ ꯁꯥ ꯉꯥ ꯆꯥꯗꯕ ꯃꯤ ꯐꯅꯌꯥꯝ ꯌꯥꯎꯏ ꯑꯗꯨꯒꯤ ꯃꯦꯔꯥꯃꯦꯁ ꯑꯣꯏꯅ ꯇꯧꯔꯁꯦꯅ ꯃꯌꯥꯡꯅꯤ ꯈꯜꯂꯨ ꯀꯩꯗꯧꯔꯒꯦ ꯃꯌꯥꯡꯅ ꯀꯔꯤ ꯀꯩꯅꯣ ꯁꯥ ꯉꯥ ꯀꯌꯥꯝ ꯆꯥꯅꯤꯡꯗꯣꯔꯤꯒꯦ? ꯁꯤꯗ ꯁꯨꯝ ꯂꯩꯕ ꯃꯤꯕꯨꯗꯤ ꯆꯥꯅꯤꯡꯉꯦꯕ꯫ ꯃꯣꯏ ꯑꯥꯗꯒꯤ ꯂꯥꯛꯄ ꯀꯥꯡꯒꯨꯒꯩꯗꯨꯗꯤ ꯆꯥꯅꯤꯡꯗꯦꯕ ꯃꯣꯏꯒꯤ ꯄꯥꯅꯤ ꯑ ꯑꯇꯩ ꯑꯇꯩ ꯑꯗꯨꯒꯨꯝꯕ ꯉꯥꯛꯇ ꯃꯣꯏ ꯆꯥꯅꯤꯡꯉꯤꯖꯦꯅꯥ
ꯑ‌ꫭ
ꯑꯩꯁꯨ ꯁꯨꯡꯍꯥꯎ ꯍꯥꯎꯇꯦ ꯃꯌꯥꯡꯅ ꯊꯣꯡꯕ ꯄꯥꯅꯤꯔꯁꯦ꯫
ꯎꯝ
ꯈꯣꯏ ꯃꯤꯇꯩꯅ ꯊꯣꯡꯕꯗꯨꯅ ꯈꯔꯕꯨ ꯍꯥꯎꯋꯤ꯫
ꯃꯣꯏꯒꯤꯅ ꯀꯃꯥꯏ ꯇꯧꯒꯦꯕ ꯇꯦꯁꯁꯦ?
ꯃꯣꯏ ꯇꯦꯁꯁꯦ ꯈꯣꯏꯒꯤ ꯀꯔꯤ ꯍꯥꯏꯅꯤ ꯃꯁꯂꯥ ꯌꯥꯝꯕꯩꯔꯥ ꯀꯔꯤ ꯌꯥꯝꯕꯩꯅꯣ ꯇꯦꯁꯁꯦ ꯀꯩꯅꯣꯝ ꯏꯊꯣꯛ ꯊꯣꯛꯄꯤꯅꯦꯕ꯫
ꯎꯝ
ꯍꯌꯦꯡ ꯂꯩꯕꯗꯣ ꯑꯩ ꯇꯤꯐꯤꯜꯃꯥ ꯄꯨꯔꯒ ꯆꯠꯈ꯭ꯔꯅ‌ꯦꯅꯤ
ꯄꯥꯅꯤ ꯊꯣꯡꯕꯗꯣ ꯈꯔ ꯍꯥꯞꯆꯤꯜꯂꯧ ꯇꯧꯔꯒ
ꯍꯣꯏ ꯄꯥꯅꯤꯔ ꯊꯣꯡꯕꯗꯣ ꯍꯌꯦꯡ ꯈꯔ ꯄꯔꯛꯑꯣ ꯇꯟꯈꯣꯏꯒꯤꯁꯨ ꯍꯣꯔ ꯑꯃꯨꯛ ꯇꯧꯔꯛꯀꯦ ꯑꯩ꯫
ꯍꯣꯏ ꯍꯌꯦꯡꯕꯨꯗꯤ ꯃꯥꯏ ꯈꯔ ꯀꯟꯗ ꯌꯥꯗꯦ꯫ ꯍꯣꯏ ꯊꯝꯃꯒꯦ ꯊꯝꯃꯒꯦ ꯎꯝ ꯊꯝ ꯅꯣꯏꯒꯤꯗꯤ ꯉꯁꯤ ꯁꯤ ꯑꯍꯥꯎꯕ ꯑꯃ ꯊꯣꯡꯅꯤ ꯍꯥꯏꯗ꯫
ꯀꯅꯥꯅ ꯍꯥꯏꯅꯣ?
ꯅꯣꯏ ꯄꯣꯞꯁꯅ꯫
ꯑꯣ ꯑꯝꯇ ꯍꯪꯈꯤꯒꯦ ꯑꯩ ꯐꯣꯟ ꯇꯧꯔꯛꯑꯝꯃꯦ꯫
ꯍꯣꯏ
ꯊꯝꯃꯦ ꯊꯝꯃꯦ